ꯎꯝ ꯍꯂꯣ
ꯇꯥꯕ꯭ꯔꯣ
ꯍꯣꯏ
ꯀꯩꯗꯧ ꯏꯅꯣ
ꯀꯩꯁꯨ ꯇꯧꯗꯦꯗ ꯅꯪꯗꯤ ꯎ
ꯁꯨꯝ ꯂꯩꯌꯦ ꯀꯗꯤ
ꯑ ꯑ ꯆꯇꯥꯔꯔꯕꯣ ꯑꯔꯤꯑꯦ
ꯀꯌꯥꯝ ꯅꯨꯡꯉꯥꯏꯒꯦ
ꯆꯥꯛꯇꯤ ꯆꯥꯔꯕꯣ
ꯎꯝ ꯆꯥꯔꯦ ꯅꯪꯗꯤ
ꯀꯖꯪ ꯆꯒꯦ
ꯆꯝꯐꯨꯠ ꯆꯥꯏꯗꯪ ꯁꯤꯗꯤ ꯆꯝꯐꯨꯠ
ꯀꯩꯒꯤ ꯆꯝꯐꯨꯠ ꯆꯥꯔꯤꯕ ꯅꯨꯄꯥꯅ
ꯈꯔ ꯅꯣꯏꯒꯤ ꯇꯧꯔꯛꯄꯗꯒꯤꯀꯣ
ꯑꯣ ꯅꯣꯏꯒꯤ ꯇꯧꯔꯦ ꯅꯪꯁꯦ
ꯍꯣꯏ ꯍꯟꯗꯛꯁꯤ ꯍꯛꯆꯥꯡ ꯈꯔ ꯁꯦꯝꯕꯁꯨ ꯍꯥꯏꯕ ꯇꯥꯔꯦ ꯋꯦ ꯈꯔ ꯍꯟꯊꯅꯤꯡꯉꯥꯏ
ꯂꯩꯒꯗ꯭ꯔꯣ ꯌꯨꯝ
ꯇꯧ ꯏꯠ ꯂꯩꯒꯅꯤ ꯅꯪꯗꯤ
ꯑꯩꯁꯨ ꯂꯩꯅꯤꯗ ꯀꯥꯏ ꯆꯠꯅꯤꯡꯉꯥꯏ ꯂꯩꯗꯤ ꯅꯣꯡꯁꯨ ꯆꯨꯕ ꯅꯤꯅ ꯅꯣꯡ ꯆꯨꯗ꯭ꯔꯣ ꯅꯣꯏꯗꯗꯤ
ꯍꯧꯖꯤꯛꯄꯨꯗꯤ ꯆꯣꯡ ꯑꯦ ꯅꯅꯨꯡꯗꯤꯗ ꯁꯨꯔꯤꯗ ꯑꯗꯣ ꯎ
ꯆꯨ ꯃꯟꯕꯒꯤ ꯆꯣꯡꯕ ꯐꯥꯎ ꯍꯩꯈ꯭ꯔꯕ꯭ꯔꯥ ꯈꯪꯗꯦ
ꯍꯣꯏ ꯄ ꯂꯩ ꯂꯩꯁꯦ ꯌꯥꯗ꯭ꯔꯦꯅꯦꯍꯦ ꯃ ꯎ ꯑꯩꯈꯣꯏ ꯂꯣꯟꯗ ꯀꯩꯅꯣ ꯑꯗꯨꯝ ꯉꯥꯡꯒꯦ ꯇꯧꯔꯛꯄ ꯍꯥꯏꯕꯗꯤ ꯃꯥꯟꯅꯕꯅꯤꯅꯀꯣ ꯍꯥ ꯀꯦꯟꯁꯟꯁꯨ ꯍꯥꯏꯔꯕꯣ ꯅꯪꯗꯤ
ꯑꯩ ꯌꯦꯟ ꯆꯥꯏꯌꯦꯦ
ꯑꯣ ꯑꯣ ꯅꯪꯅꯤ ꯀꯅꯥ ꯀꯅꯥꯒ ꯂꯩꯒꯦ ꯑꯣ ꯑꯣ ꯑꯗꯨ ꯑꯣꯏꯔꯝꯅꯤ
ꯅꯪꯗꯤ ꯀꯅꯥ ꯀꯅꯥ ꯂꯩꯒꯦ
ꯏꯊꯟꯇꯅꯤꯅ ꯍꯥꯏꯗꯤ ꯏꯊꯟꯗ ꯂꯩꯕꯅꯤ
ꯀꯜ ꯀꯣꯜ ꯆ ꯀꯩꯅꯣ ꯅꯣꯡ ꯆꯨꯗꯦ ꯍꯥꯏꯕ
ꯅꯣꯡ ꯆꯨꯗꯦꯗ ꯑꯩꯈꯣꯏꯗꯤ ꯑꯗꯨ ꯈ ꯃꯝꯗꯤ ꯃꯝꯃꯦ ꯍꯥꯏꯕꯗꯤ ꯀꯩꯅꯣ ꯆꯨꯒꯦ ꯍꯥꯏꯅꯗꯤ ꯇꯧꯔꯝꯃꯤ ꯑꯗꯣ ꯅꯨꯡꯁꯥꯃꯨꯛ ꯊꯣꯛꯂꯛꯏꯗ ꯍꯧꯖꯤꯛꯇꯤ
ꯑꯩꯈꯣꯏꯗꯤ ꯅꯨꯃꯤꯠ ꯃꯔꯤꯒꯨꯝꯕ ꯁꯨꯔꯛꯑꯃꯅꯤ ꯐꯤꯁꯨ ꯁꯦꯀꯦꯟ ꯍꯦꯟ ꯕꯦꯜ ꯑꯃ ꯁꯨꯔꯦ ꯃꯣꯠꯄ ꯊꯝꯃꯤꯁꯦ ꯅꯣꯡ ꯆꯨꯕꯅꯤꯅ ꯐꯤ ꯁꯨꯔꯁꯨ ꯀꯥꯡꯉꯣꯏꯦꯕ ꯀꯥꯟꯅꯗꯕ
ꯑꯁ ꯅꯣꯏ ꯃꯊꯛꯂꯣꯝꯗꯗꯤ ꯀꯩꯅꯣ ꯆꯨꯕ ꯖꯥꯠꯗ ꯑꯩꯈꯣꯏ ꯁꯤ ꯃꯈꯥꯔꯣꯝꯗꯤ ꯆꯨꯗꯦꯅ
ꯁꯨꯑꯣꯣꯏ ꯁꯤꯗꯤ
ꯑꯣ ꯂꯥꯛ ꯂꯥꯛꯒ ꯂꯩꯕꯅꯣ ꯅꯪꯗꯤ
ꯑꯩꯈꯣꯏ ꯏꯃꯨꯡꯁꯤꯡꯅꯗ ꯑꯩꯈꯣꯏꯕꯕꯨ ꯑꯗꯨꯒ ꯑꯩꯈꯣꯏ ꯆꯦ ꯑꯩꯒꯤ ꯃꯆꯥ ꯑꯅꯤ ꯑꯩ ꯏꯅꯥꯎꯅꯨꯄꯥ ꯑꯃ
ꯑꯁ ꯃꯤ ꯌꯥꯝꯗꯅ ꯅꯣꯏꯗꯤ
ꯌꯥꯝꯕꯁꯨ ꯅꯠꯇꯦ ꯌꯥꯝꯗꯕꯁꯨ ꯅꯠꯇꯦ ꯑꯗꯨꯝ ꯌꯥꯕ ꯆꯥꯡꯗꯅꯤ ꯅꯣꯏ ꯏꯗꯦ
ꯑꯩ ꯏꯊꯟꯗꯅꯦ ꯑꯗꯨꯝ ꯃꯤꯕꯨꯗꯤ ꯌꯥꯝ ꯂꯩꯀꯣ ꯍꯥꯏꯗꯤ ꯔꯦꯟ ꯂꯩꯕꯤꯅ
ꯑꯣ ꯄꯥꯈꯪ꯭ꯔꯣ ꯑꯁ ꯄꯥꯈꯪꯔꯣ
ꯌꯥꯔꯗ
ꯊꯅ
ꯑꯩ ꯑꯦ ꯅꯨꯄꯤ ꯀꯩꯅꯣ ꯊꯤꯔꯗꯤ ꯁꯨꯃꯥꯏꯅ ꯐꯣꯟ ꯇꯧꯗꯕ ꯃꯤ ꯅꯠꯇ꯭ꯔꯦ
ꯏꯁ ꯅꯨꯄꯤ ꯑꯉꯥꯡ ꯂꯩꯔꯁꯨ ꯌꯥꯝ ꯈꯠꯄ ꯃꯤ ꯌꯥꯝ ꯂꯩꯌꯦꯗ
ꯑ ꯑꯩ ꯅꯨꯄꯤ ꯊꯤꯗꯩ ꯁꯨꯃꯥꯏꯅ ꯐꯣꯟ ꯇꯧꯔꯛꯑꯔꯣꯏꯗ ꯇꯧꯕꯗꯨ ꯁꯪꯉꯝꯃꯣꯏ ꯅꯠꯇ꯭ꯔꯣ
ꯇꯥꯟꯅꯤ ꯌꯥꯝ ꯆꯥꯔꯦ ꯑꯩꯒꯤ ꯅꯪ ꯐꯣꯟ ꯇꯧꯔꯕꯁꯦ
ꯑꯁ ꯑ ꯑꯩꯁꯨ ꯁ ꯄꯔꯝ ꯃꯥꯦꯕꯦ ꯎꯅꯨꯡꯥꯏ ꯂꯩꯇꯦꯗ ꯏꯁꯊꯟꯇ ꯂꯩꯔꯤꯁꯦ ꯈꯔ ꯈꯔꯕꯗꯤ ꯋꯥꯏ ꯑꯗꯣ ꯂꯩꯕꯁꯨ ꯑꯗꯨꯝ ꯅꯨꯡꯉꯥꯏ
ꯀꯩꯀꯩ ꯇꯧꯔ ꯂꯩꯕꯅꯣ
ꯑꯁ ꯀꯩꯁꯨ ꯇꯧꯔꯤꯗ ꯁꯤ ꯂꯥꯏꯔꯤꯛ ꯇꯝꯉꯥꯏꯁꯨ ꯐꯖ ꯁꯨꯝ ꯀꯩꯅꯣ ꯇꯧ ꯂꯩꯁꯤꯅꯦ ꯇꯥꯕ꯭ꯔꯣ
ꯇꯥꯏꯌꯦ
ꯑꯣ
ꯑꯩꯗꯤ ꯍꯥꯟꯅ ꯐꯣꯟ ꯇꯧꯔꯛꯑꯕꯗ ꯈꯣꯟꯖꯦꯜ ꯇꯥꯕꯗ ꯁꯤꯁꯦ ꯅꯨꯄꯥ ꯑꯣꯏꯔꯝꯃꯔꯣꯏ ꯈꯟꯕꯅꯤ
ꯁꯤ ꯅꯨꯄꯥ ꯍꯥꯏꯗꯤ ꯄꯥꯈꯪ
ꯄꯥꯈꯪ ꯑꯣꯏꯔꯝꯑꯝꯕꯅꯦ ꯈꯟꯕꯅꯦꯕ
ꯑꯣꯏꯔꯝꯒꯅꯤ ꯍꯥꯏꯅ ꯑꯣ
ꯅꯨꯄꯤ ꯊꯤꯕ ꯅꯨꯄꯥ ꯑꯣꯏꯔꯝꯅꯦ ꯈꯟꯕ
ꯑꯁ ꯈꯣꯟꯁꯦ ꯌꯥꯗ꯭ꯔꯕꯣ
ꯈꯣꯟꯕꯗꯤ ꯑꯗꯨꯝ ꯌꯥꯏ ꯑꯗꯨꯕꯨ
ꯌꯥꯝ ꯑꯍꯟ ꯃꯥꯒ ꯍꯥꯏꯕꯅꯤꯗ ꯑꯣ ꯑꯁ ꯅꯨꯄꯤꯒ ꯊꯤꯕ ꯀꯤꯍꯦ ꯍꯧꯖꯤꯛꯀꯥꯟꯗꯤ ꯈꯔ ꯍ ꯆꯍꯤ ꯈꯔ ꯂꯩꯔꯒ ꯊꯤꯗꯣꯏꯅꯦ
ꯏꯁ ꯅꯨꯄꯥꯅ ꯅꯨꯄꯤ ꯊꯤꯕ ꯀꯤꯕ ꯑꯗꯨꯃꯥꯏꯅ ꯅꯨꯄꯤꯁꯨ ꯅꯨꯄꯥ ꯊꯤꯕ ꯌꯥꯝ ꯀꯤꯕꯅꯦ ꯍꯧꯖꯤꯛꯀꯥꯟꯁꯦ
ꯑ
ꯎꯝ
ꯍ ꯑꯗꯨ ꯃꯇꯝ ꯂꯥꯛꯈꯤꯅꯤ ꯅꯠꯇ꯭ꯔꯣ
ꯍꯣꯏ
ꯇ ꯃꯇꯝ ꯍꯥꯏꯗꯨꯅꯤ
ꯀꯩꯟꯖꯥꯡꯖꯥꯏ ꯍꯥꯏꯕ ꯆꯝꯐꯨꯠ ꯍꯥꯏꯕ
ꯌꯥꯠ ꯁꯄ ꯆꯏ ꯍꯣꯏ
ꯆꯝꯐꯨ ꯆꯥꯛ ꯆꯪꯂꯤ ꯆꯪꯕ꯭ꯔꯣ
ꯆꯪꯉꯤꯗ ꯍꯥꯏꯕꯗꯤ ꯉꯥ ꯀꯩꯅꯣ ꯎꯀꯥꯕꯤ ꯍꯥꯏꯕꯗꯣ
ꯎꯝ
ꯑꯗꯨ ꯍꯥꯞꯄꯦ
ꯊꯥꯎ ꯌꯥꯝ ꯆꯥꯔꯗꯤ ꯅꯨꯡꯉꯥꯏꯇꯕꯀꯣ ꯍꯟꯗꯛ ꯕꯣꯔ ꯈꯔ ꯅꯒꯤ ꯇꯧꯕꯅꯤꯅ ꯑꯗꯨꯒꯤ
ꯅꯣꯏ ꯅꯨꯄꯥꯁꯤꯡꯁꯦ ꯕꯣꯜꯗꯩ ꯆꯣꯞꯇꯤ ꯆꯣꯞꯀꯦꯀꯣ
ꯍꯣꯏꯅꯦ ꯁ ꯍꯥꯏꯕꯗꯤꯁꯨ ꯍꯛꯆꯥꯡ ꯈꯤꯠ ꯑꯣꯏꯗ꯭ꯔꯦ ꯑꯁ ꯇꯨꯝꯕ ꯆꯠꯕ ꯌꯥꯝ ꯅꯨꯡꯉꯥꯏꯗ꯭ꯔꯦ ꯁꯤ ꯕꯣꯠꯔ ꯁꯥꯟꯅꯔꯝꯃꯗꯤꯀꯣ ꯍꯛꯆꯥꯡꯗꯣ ꯄꯨꯔꯥ ꯐ꯭ꯔꯦꯁ ꯑꯣꯏꯕ
ꯁꯅꯥ ꯅꯪ ꯕꯣꯁ ꯅꯥꯝꯗꯣ ꯌꯦꯡꯕ ꯂꯥꯛꯒꯦ ꯎꯝ
ꯑꯁꯟꯗꯛꯇꯤ ꯑꯩ ꯇꯣꯛꯈ꯭ꯔꯦꯗ ꯍꯥꯟꯅꯗꯤ ꯁꯥꯟꯅꯔꯝꯃꯦ ꯑꯗꯨꯣ ꯍꯧꯖꯤꯛ ꯍꯧꯖꯤꯛꯇꯤ ꯍꯛꯆꯥꯡꯅ ꯄꯝꯕꯤꯀꯣ ꯏꯃꯥꯟ ꯃꯈꯣꯏꯗꯤ ꯁꯅꯥꯅ ꯂꯩꯕꯅꯦ
ꯌꯦꯡꯍꯟꯅꯤꯡꯗ꯭ꯔꯗꯤ ꯑꯇꯣꯞꯄ ꯏꯆꯅꯥꯕꯨ ꯌꯦꯡꯕ ꯆꯠꯈ꯭ꯔꯒꯦ ꯑꯃꯨꯛ
ꯀꯔꯤꯝꯗꯥꯏꯒꯤꯗꯣ ꯌꯦꯡꯉꯨ ꯆꯠꯁꯤꯅꯣ
ꯀꯩꯕ
ꯔꯦꯡꯗꯥꯏꯒꯤ ꯈꯪꯪꯂꯣ ꯔꯦꯡꯗꯥꯏꯒꯤ ꯇꯤꯞꯗꯣꯞ
ꯈꯪꯗꯦ
ꯑꯁ ꯑꯩꯈꯣꯏ ꯐꯨꯠꯕꯣꯜ ꯀ꯭ꯂꯕ ꯂꯩꯕꯗꯧꯔꯦ ꯏꯟꯗꯥꯏꯒꯤ
ꯑꯣ ꯑꯣ ꯑꯣ ꯈꯪꯉꯦ
ꯗꯗꯥ ꯑꯦꯞꯁꯤ ꯑꯗꯨ ꯌꯦꯡꯉ ꯆꯠꯁ ꯍꯥꯏꯕꯅꯤꯗ ꯗꯨꯔꯥꯟ ꯀꯞ ꯂꯩꯕꯅꯦ ꯗꯠ
ꯀꯣꯏꯗ꯭ꯔꯦꯀꯣ ꯑꯗꯨꯗꯤ
ꯑꯩꯈꯣꯏ ꯈꯨꯃꯟ ꯂꯝꯄꯥꯛꯠꯇ
ꯑꯩ ꯊꯀꯗ ꯈꯥꯎꯒ ꯑꯥ
ꯁꯨꯝ ꯁꯞꯄꯣꯔꯠ ꯏꯃꯥꯟꯅꯕꯁꯤꯡ ꯌꯥꯎꯕꯒꯤ ꯁꯞꯄꯣꯔꯠ ꯇꯧꯒꯦ ꯇꯧꯕꯤꯅꯤꯗ
ꯅꯪꯗꯤ ꯌꯥꯎꯔꯣꯏ
ꯑꯩꯗꯤ ꯑꯗꯨ ꯇꯣꯛꯈ꯭ꯔꯦꯕ ꯑꯅꯤ ꯑꯅꯤ ꯆꯠꯄ ꯌꯥꯗꯦꯅ ꯀꯩꯅꯣ ꯍꯥꯏ ꯀꯩꯅꯣ ꯍꯥꯏꯗꯥꯏꯅꯦ ꯃꯤꯅꯥꯏꯅ ꯀꯩꯅꯣ ꯃꯁꯇꯔ ꯑꯅꯤ ꯀꯩꯅꯣ ꯇꯧꯕ ꯁꯥꯞꯇꯧꯕ ꯌꯥꯗꯦ ꯍꯥꯏꯕꯗꯣ
ꯑꯥ ꯑꯥ ꯑꯥ
ꯑꯩꯗꯤ ꯊꯥꯖꯕꯒ ꯂꯩꯇ꯭ꯔꯦꯗ ꯕꯤꯠ ꯂꯩꯇ꯭ꯔꯦꯗ
ꯑꯁ ꯍ ꯀꯥꯏꯔꯅꯣꯍꯦ ꯐꯖ ꯊꯝꯃꯣ ꯐꯖꯕ ꯂꯩꯔꯗꯤ ꯐꯤꯐꯇꯤ ꯄꯥꯔꯁꯦꯟ
ꯊꯖꯥꯕ ꯂꯩꯥ ꯇꯔꯦ
ꯅꯣꯏꯔꯣꯝꯗꯗꯤ ꯂꯩꯕ ꯅꯨꯡꯉꯥꯏꯕ꯭ꯔꯣ ꯑꯁ ꯑꯩꯁꯨ ꯍꯥꯟꯅ ꯀꯨꯏꯅ ꯂꯩꯔꯝꯕꯅꯦ ꯑꯗꯣ ꯑꯩꯈꯣꯏ ꯀꯩꯅꯣ ꯌꯨꯅꯤꯚꯔꯁꯤꯇꯤꯒ ꯈꯔ ꯂꯥꯞꯄꯒꯤꯀꯣ ꯑꯩ ꯍꯣꯡꯂꯛꯄꯅꯤꯗ
ꯆ ꯀꯗꯗꯕ ꯅꯅꯥ ꯀꯣ ꯀꯧꯗ
ꯁ꯭ꯀꯨꯜꯁꯨ ꯀꯥꯔꯝꯃꯤ ꯑꯗꯨꯗ ꯃꯥꯎꯡ ꯖꯣꯟ ꯍꯥꯏꯕꯗꯣ ꯈꯪꯕ꯭ꯔꯣ ꯑꯁ ꯅꯣꯏ ꯀꯩꯅꯣ ꯑꯗꯨꯗ ꯂꯩꯕꯗꯨꯅꯤ
ꯑꯩꯗꯤ ꯀꯩꯅꯣ ꯂꯁꯪ ꯑꯃ ꯂꯩꯕꯗꯣ
ꯎꯝ
ꯑꯗꯨꯒꯤ ꯃꯅꯥꯛꯇ ꯂꯩꯕꯅꯦ ꯑꯥꯔ ꯕꯤ ꯁꯤ ꯁꯤ ꯆꯔꯁꯇꯣ ꯑꯗꯨ ꯃꯅꯥꯛꯇ
ꯑꯣ
ꯑꯥ ꯃꯅꯨꯡꯗꯤ ꯆꯪꯗꯦꯕ ꯑꯗꯨꯒꯤ
ꯃꯅꯨꯡ ꯑꯗꯨ ꯃ ꯅꯛꯇ ꯑꯣꯏꯗꯣꯏꯔꯣ
ꯍꯣꯏ
ꯑꯣ ꯃꯣꯏ ꯀꯩꯅꯣ ꯕꯣꯂꯤ ꯈꯔ ꯁꯥꯟꯅꯕ ꯀꯩꯅꯣ ꯑꯃ ꯂꯩꯕꯗꯣ ꯂꯝꯄꯥꯛ ꯑꯃ
ꯎꯝ
ꯑꯗꯨ ꯃꯔꯛꯇ ꯑꯣꯏꯔꯕꯅꯤꯅ
ꯑꯗꯨꯗꯒꯤ ꯆꯪꯉꯤ ꯀꯩꯅꯣ ꯁꯚꯦꯟ ꯗꯦꯒꯤ ꯁ꯭ꯀꯨꯜ ꯂꯩꯕꯗꯣ ꯑꯗꯨꯒꯤ ꯑꯗꯨꯔꯣꯝꯗꯅꯤ
ꯑꯠꯆꯥ ꯑꯆꯥ ꯑꯆꯥꯆꯥ ꯑꯗꯨꯋꯥꯏꯗꯅꯤꯅꯦ ꯑꯩꯁꯨ ꯂꯩꯔꯝꯕꯗꯣ
ꯎꯝ
ꯀꯩꯅꯣ ꯍꯣꯂꯤꯒꯤꯝ ꯑꯦ ꯃꯅꯥ ꯀ ꯑꯃ ꯂꯩꯅꯦ
ꯑꯗꯨꯗꯤ ꯌꯧꯗꯦ ꯁꯦꯚꯦꯟ ꯗꯦꯠ ꯆꯔꯁꯀꯤ ꯑꯩ ꯁꯕꯦꯟꯦ ꯁꯦꯚꯦꯟ ꯗꯦꯠ ꯆꯔꯁ ꯈꯔ ꯍꯦꯜꯂꯛꯑꯒ ꯗꯨꯀꯥꯟ ꯑꯅꯤ ꯂꯩꯕꯗꯣ ꯈꯪꯕ꯭ꯔꯥ
ꯍꯣꯏ ꯈꯪꯉꯤꯅꯦ
ꯑꯗꯨꯗꯒꯤ ꯁꯟ ꯂꯣꯏꯕꯗꯒꯤ ꯀꯩꯅꯣ ꯃꯅꯨꯡ ꯆꯪꯈꯤꯕ ꯂꯝꯕꯤ ꯑꯃ ꯂꯩꯕꯗꯣ
ꯂꯝꯕꯤ ꯃꯆꯥ
ꯁꯣꯔꯣꯛ ꯑꯃ ꯆꯪꯈꯤꯕꯗꯣ
ꯍꯣ ꯍꯣ ꯍꯣ ꯍꯣꯏ ꯎꯝ
ꯑꯗꯨ ꯑꯗꯨꯗꯅꯦ ꯈꯣꯏ ꯑꯗꯨꯗ ꯆꯪꯈ꯭ꯔꯗꯤ ꯂꯩꯔꯦ
ꯑꯠꯆꯥ ꯑꯠꯆꯥ ꯑꯠꯆꯥ ꯑꯁ
ꯄꯣꯁ ꯍꯗ ꯌꯥꯝ ꯀꯦ
ꯅꯪꯁꯦ ꯑꯩ ꯀꯩꯅꯣ ꯈꯟꯕ ꯌꯨꯝꯗ ꯑꯣꯏꯔꯝꯅꯤ ꯂꯩꯕꯁꯦ
ꯑꯥ ꯃꯅꯨꯡ ꯆꯪꯉꯒ ꯂꯩꯕꯅꯦ
ꯎꯝ ꯍ
ꯑꯔꯣꯏꯕ ꯕꯤꯗꯥꯏꯗꯤꯅꯦ ꯑꯩꯅ ꯂꯩꯔꯤꯁꯦ ꯁꯒ ꯍꯥꯏ ꯈꯔ ꯍꯒꯦ
ꯇꯥꯕ꯭ꯔꯣ
ꯇꯥꯏꯌꯦ
ꯉꯁꯤꯗꯤ ꯃꯄꯥꯟ ꯊꯣꯛ ꯑꯣꯏꯗ꯭ꯔꯣ ꯌꯨꯝꯗ ꯑꯗꯨꯝ ꯂꯩꯗꯣꯏꯔꯣ
ꯉꯥꯏꯍꯥꯛ ꯂꯩꯔꯗꯤ ꯑꯩꯈꯣꯏꯁꯦ ꯃꯆꯥ ꯑꯃ ꯁ꯭ꯀꯨꯜ ꯆꯠꯕꯗꯣ ꯂꯧꯕ ꯆꯠꯀꯅꯤ ꯍꯜꯂꯛꯑꯒ ꯉꯥꯏꯍꯥꯛ ꯂꯩꯔꯗꯤ ꯑꯃꯨꯛ ꯑꯩꯒꯤ ꯊꯕꯛ ꯆꯠꯀꯅꯤ
ꯑꯣꯀꯦ ꯊꯕꯛ ꯍꯥꯏꯁꯤ ꯀꯩꯅꯣ ꯇꯔꯨ ꯀꯩꯅꯣ ꯅꯩꯀꯥꯜꯂꯣꯗ꯭ꯔꯣ
ꯃ ꯀꯩꯅ ꯇꯅꯤꯗ ꯇꯗꯗ
ꯑ ꯍ
ꯄꯦꯔꯥꯠ ꯂꯥꯛꯄꯒꯤꯔ ꯈꯪꯗꯦ ꯈ꯭ꯋꯥꯡꯁꯤ ꯅꯥꯢꯅꯦ
ꯌꯒꯤꯗꯤ
ꯍꯤ ꯍꯤ
ꯀꯩꯗꯧꯕꯒꯤ ꯅꯕ
ꯈꯪꯗꯦ ꯑꯍꯟ ꯑꯣꯏꯁꯤꯜ ꯂꯥꯛꯄꯤꯒꯔꯥ ꯈꯪꯗꯦ
ꯌꯥꯝꯅꯗꯤ ꯑꯍꯟꯗꯤ ꯑꯣꯏꯔꯝꯃꯣꯏꯗ
ꯆꯍꯤ ꯀꯨꯟ ꯍꯦꯟꯈꯔꯦ ꯑꯗꯨ ꯍꯧꯖꯤꯛꯀꯥꯟꯅꯤ ꯑꯍꯟꯒꯤ ꯀꯩꯅꯣꯗ ꯆꯪꯈ꯭ꯔꯕꯅꯦ
ꯑꯁ ꯑꯩꯈꯣꯏꯗꯤ ꯑꯗꯨꯗꯤ ꯌꯥꯝ ꯑꯍꯟ ꯑꯣꯏꯗꯣꯏꯅꯦ ꯌꯣꯡꯃ ꯕ꯭ꯔꯩ ꯇꯥꯕꯣ
ꯍꯣꯏ
ꯅꯨꯄꯤꯁꯤꯡꯗꯤ ꯉꯟꯅ ꯂꯨꯍꯣꯡ ꯊꯣꯛꯄ ꯐꯥꯕꯅꯤꯗ ꯅꯠꯇ꯭ꯔꯣ ꯃꯣꯏꯗꯤ ꯅꯨꯄꯥꯒ ꯍꯥꯏꯔꯗꯤ ꯍꯥꯏꯕꯅꯤꯗ
ꯍꯣꯏ ꯅꯨꯄꯥꯕꯨꯗꯤ ꯆꯍꯤ ꯀꯩꯅꯣ ꯀꯨꯟꯊ꯭ꯔꯥ ꯍꯦꯜꯂꯁꯨ ꯑꯗꯨꯝ ꯌꯥꯏꯗꯕ ꯅꯨꯄꯤꯗꯤ ꯀꯨꯟꯊ꯭ꯔꯥ ꯍꯦꯜꯂꯗꯤ ꯀꯩꯅꯣ ꯇꯧꯔꯦ ꯃꯇꯝꯅꯔ ꯈꯪꯗꯦ
ꯑꯗꯨ ꯅꯁꯤꯅꯦ ꯑꯗꯨ ꯀꯩꯅꯣ ꯅꯣꯏꯗꯤ ꯌꯥꯗꯦꯕ ꯑꯗꯨ ꯉꯟꯅ ꯍꯣꯡꯗ꯭ꯔꯗꯤ
ꯍꯣꯏ ꯌꯥꯗꯦ ꯑꯗꯨꯒꯤꯅꯦ ꯍꯥꯏꯔꯤꯁꯦ ꯀꯨꯟꯊ꯭ꯔꯥ ꯍꯦꯜꯂꯗꯤ ꯑꯉꯥꯡ ꯎꯕ ꯋꯥꯔꯦꯕ
ꯃꯥꯅꯦ ꯍꯛꯆꯥꯡ ꯌꯥꯝ ꯐꯥꯕ ꯃꯤꯅꯀꯣ ꯂꯩ
ꯎꯝ ꯃꯇꯝꯅꯔ ꯈꯪꯗꯦ ꯍꯧꯖꯤꯛꯀꯥꯟ ꯆꯤꯟꯖꯥꯛꯅꯔ
ꯇꯧꯕꯅꯤꯗ ꯑꯅꯝꯕ ꯂꯣꯏꯅꯃꯛ
ꯅꯣꯏ ꯅꯨꯄꯥꯁꯤꯡꯁꯨ ꯑꯉꯥꯡ ꯎꯕ ꯌꯥꯕꯔꯗꯤ ꯐꯥꯗꯣꯏꯅꯀꯣ
ꯎꯝ
ꯎ